ꯎ
ꯇꯥꯔꯕ꯭ꯔꯣ
ꯇꯥꯏ ꯇꯥꯏ
ꯆ ꯆꯥꯔꯕꯧ
ꯔꯅꯤ ꯆꯔꯅꯤ
ꯍꯥꯥ
ꯆꯔꯦ
ꯔꯀꯥꯟꯅ ꯍꯥꯏꯌꯣ ꯑꯦꯁ
ꯐꯨꯠꯕꯣꯜꯒꯤꯔꯣ
ꯍꯥꯥ
ꯐꯨꯠꯕꯣꯜꯒꯤꯔꯣꯕ
ꯅꯠꯇꯦ ꯅꯪ ꯋꯥ ꯉꯥꯡꯕꯗꯣ ꯈꯔ ꯀꯟꯅ ꯉꯥꯡꯉꯨ ꯍꯥꯏꯕꯅꯤꯗ
ꯆꯠꯊ ꯆꯥꯔꯔꯤ ꯍꯦꯕꯖꯅ
ꯎꯝꯝ ꯒꯥꯔꯤ ꯝꯇꯪ ꯆꯥꯔꯒꯦ
ꯑ ꯀꯅꯨ ꯀꯨꯀꯨꯝꯕꯔ ꯆꯝꯐꯨꯠꯅꯦ ꯑꯁ ꯁꯥꯅꯦ ꯑꯣꯛ ꯁꯥ ꯈ꯭ꯔꯅꯦ ꯉꯁꯥꯏ ꯌꯨꯒꯤ ꯂꯦꯝꯕꯗꯣ
ꯑ
ꯑꯗꯨꯒ ꯃꯣꯛ ꯍꯦꯂꯦ ꯇꯗ ꯅꯗꯤ ꯀꯩ ꯀꯩꯃꯇ ꯆꯥꯒꯦ
ꯑꯦꯀꯣꯗꯤ ꯌꯦꯟ
ꯑꯁ
ꯀꯗꯧꯔꯤꯅꯣ ꯍꯧꯖꯤꯛꯇꯤ
ꯅꯨꯡꯉꯥꯏꯇꯦꯅꯦ ꯅꯪ ꯑꯣꯏꯁꯤꯅꯦꯕꯁꯦ
ꯀꯅꯣ ꯑꯁ ꯑꯣꯏꯔꯤꯦ ꯀꯔꯤꯔꯣ ꯀꯔꯤ ꯍꯥꯏꯒꯗ꯭ꯔꯥ ꯁꯥꯟꯅꯃꯟꯗꯒꯤꯀꯣ ꯍꯥꯏꯗꯤ ꯋꯥꯁꯦ ꯂꯩꯇ꯭ꯔꯦ
ꯂꯩꯇꯦꯕ ꯅꯠꯇ꯭ꯔꯥ ꯋꯥꯔꯜ ꯀꯞꯁꯦ ꯉꯁꯤꯒꯤ ꯐꯨꯕ ꯃꯦꯤꯡ ꯅꯠꯇ꯭ꯔꯣ ꯑꯥ
ꯍꯥ
ꯐꯨꯠꯕꯣꯜ ꯃꯦꯠꯆꯁꯨ ꯌꯦꯡꯒꯗ꯭ꯔꯣꯕ
ꯌꯦꯡꯗ꯭ꯔꯗꯤ ꯑꯁ ꯕ꯭ꯔꯥꯖꯤꯜꯅꯤꯅꯦ ꯑꯩꯅ ꯇꯧꯔꯤꯁꯦ
ꯅꯣꯔꯋꯦꯅꯗꯤ ꯉꯝꯗꯣꯏ ꯃꯥꯜꯂꯦꯍꯦ ꯃꯣꯏ ꯐꯦꯟ ꯆꯥꯝꯃꯦꯍꯦ
ꯀꯥꯏꯗꯅ ꯇ ꯭ꯔꯥꯖꯤꯜ ꯉꯝꯅꯤꯗ
ꯏꯉꯣꯟꯅꯤ ꯏꯃꯣꯟꯅꯤ ꯍꯔꯅꯤꯃꯅꯤꯅꯤ
ꯌꯦꯡꯁꯦ ꯌꯦꯡꯉꯁꯦ
ꯕ꯭ꯔꯥꯖꯤꯜꯅꯗꯤ ꯍꯩꯗꯤ ꯍꯩꯌꯦꯕ ꯑꯗꯣ ꯈꯪꯗꯦ ꯑꯦ ꯐꯦꯟꯁ ꯍ ꯍꯣꯏ ꯄ꯭ꯔꯖꯥ ꯅ ꯉꯝꯖꯤꯗ ꯇꯨ
ꯅꯝꯅꯤꯅꯦ ꯅꯝꯅꯤꯅꯦ
ꯉꯝꯅꯤ ꯅꯝꯐꯨ ꯇꯧꯔꯛꯀꯅꯦꯕ
ꯌꯥꯝ ꯐꯨꯗ ꯅꯠꯇꯦ ꯌꯥꯝ ꯂꯥꯏꯅ ꯉꯥꯡꯕꯨꯅꯤ
ꯎꯝ ꯂꯥꯏꯅꯗꯤ ꯁꯨꯡ ꯉꯝꯃꯣꯏ ꯗꯤꯐꯦꯟꯁ ꯇꯧꯔꯛꯀꯅꯤ ꯑꯩꯉꯣꯟꯅꯔꯋꯏ
ꯗꯤꯐꯦꯟꯁꯇꯤ ꯍꯧꯖꯤꯛꯀꯥꯟ ꯆꯠꯅꯗ꯭ꯔꯦꯗ ꯒꯣꯜꯗꯨꯝ ꯆꯜꯂꯒ ꯀꯩꯅꯣ ꯇꯧꯕꯗꯨꯅꯤ
ꯉꯁꯥꯏ ꯑꯨꯀꯤꯦ ꯐ꯭ꯔꯥꯟꯁꯀꯤꯗ ꯌꯦꯡꯕ꯭ꯔꯣ
ꯑꯗꯨꯗꯤ ꯌꯦꯡꯍꯧꯗ꯭ꯔꯦ ꯑꯩ ꯑꯁ
ꯑꯁ ꯄꯔꯥꯈꯣꯏ ꯄꯔꯥ ꯄꯔ ꯄꯔꯥ ꯀꯣꯏ ꯍꯥꯏꯕ꯭ꯔꯥ ꯀꯩꯅꯣ
ꯎꯝ
ꯃꯣꯏ ꯃꯣꯏꯗꯣ ꯄ꯭ꯂꯦꯗꯣ ꯐꯖꯗꯦꯕ ꯌꯥꯝ ꯕꯐ ꯑꯣꯏꯑꯦꯕ
ꯎꯝ
ꯏꯝꯄꯥꯛꯄꯤꯅ ꯅꯩꯈ꯭ꯔꯦ
ꯄꯦꯅꯦꯜꯇꯤꯗꯣ ꯐꯪꯗ꯭ꯔꯗꯤ ꯗ꯭ꯔꯣ ꯑꯗꯨꯝ ꯇꯥꯔꯅꯤꯅꯦ ꯃꯣꯏꯁꯦ
ꯇꯥꯕꯅꯤ ꯇꯥꯒꯅꯤ
ꯑꯃꯒ ꯖꯦꯔꯣꯅꯦꯕ ꯃꯣꯏꯒꯤ ꯄ꯭ꯂꯦꯗ ꯑꯣ ꯃꯣꯏꯒꯤ ꯃꯦꯠꯁꯇꯣ
ꯑꯗꯨꯅꯌꯥ
ꯌꯨꯔꯣꯞꯅꯤꯗ ꯐ꯭ꯔꯥꯟꯁ ꯑꯗꯨ ꯑꯗꯨꯛ ꯌꯥꯝ ꯂꯥꯏꯑꯕ ꯇꯤꯝꯗꯨꯕꯨ ꯒꯣ
ꯎꯝ ꯗꯤꯐꯦꯟꯁ ꯉ ꯇꯧꯁꯤꯅꯕ
ꯍꯣꯏ ꯑꯗꯨꯃꯥꯏꯇꯤ ꯇꯧꯗꯤ ꯇꯧꯕꯅꯤ ꯗꯤꯐꯦꯟꯁ ꯁꯅꯥꯃꯟꯈ꯭ꯔꯗꯤ ꯆꯟꯕꯗ ꯂꯨꯕꯅꯤ
ꯋꯥꯞꯅꯦꯕ
ꯎꯝ
ꯑꯗꯨꯁꯨ ꯌꯦꯡꯉꯨꯅꯤ ꯄꯔꯥꯒꯣꯏ ꯑꯩꯈꯣꯏꯗ ꯐꯧ ꯌꯥꯝ ꯇꯧꯏꯦꯕ
ꯍꯣꯏ
ꯀꯩꯗꯧꯔꯤꯒꯦ ꯍꯧꯖꯤꯛꯇꯤ
ꯐꯝꯃꯤꯅꯦ
ꯑ
ꯈꯔꯗꯤ ꯋꯥꯠꯂꯤꯕ ꯃꯥꯜꯂꯦꯅꯦ ꯏꯕꯥꯅꯤꯒꯤꯁꯦ
ꯕꯅꯤꯒꯤ
ꯉꯁꯤꯒꯤ ꯃꯉꯥꯗꯪ ꯇꯧꯗꯣꯏꯔꯣ
ꯃꯉꯥ ꯍꯛꯇ ꯅꯠꯇꯅꯦ ꯅꯪ
ꯍꯥꯥ
ꯃꯉꯥ ꯈꯛꯇ ꯅꯠꯇꯦꯕ ꯑꯗꯨꯝ ꯂꯣꯏꯗ꯭ꯔꯤꯐꯥꯎ ꯇꯧꯋ ꯅꯨꯃꯤꯠ ꯅꯨꯃꯤꯠꯀꯤ ꯂꯩꯕ ꯅꯠꯇꯦ ꯅꯪ ꯂꯨꯝ ꯂꯣꯏꯗ꯭ꯔꯤꯐꯥꯎ ꯇꯧꯒꯗꯕꯅꯤ
ꯎꯝ ꯕꯦꯛꯒ꯭ꯔꯥꯎꯟꯒꯤ ꯀꯩꯅꯣꯁꯤꯗꯤ ꯇꯥꯗꯦꯀꯣ
ꯀꯔꯤ ꯍ ꯇꯥꯏ ꯇꯥꯏ
ꯎꯝ ꯁꯨꯃꯥꯏꯅ ꯆꯨꯝ ꯁꯅꯔꯤ ꯍꯥꯏꯗꯨ ꯅꯠꯇ꯭ꯔꯥ
ꯍꯣꯏ
ꯑ ꯍꯡꯀꯔꯦ꯭ꯔꯣ
ꯀꯣꯂꯦꯖꯁꯦ ꯈꯪꯗ꯭ꯔꯦꯅꯦ ꯕꯣꯜꯗꯣ ꯌꯦꯡꯉꯗꯤ
ꯑꯁ ꯍꯌꯦꯡ ꯀ꯭ꯂꯥꯁ ꯍꯧꯔꯅꯤꯉꯩꯅꯤ ꯐꯖꯅ
ꯅꯪꯗꯦ
ꯆꯀꯅꯤꯗ ꯑꯩꯈꯣꯏꯒꯤꯗꯤ ꯀ ꯅꯪꯉꯀ ꯇꯦꯟ ꯊꯥꯔꯇꯤ ꯇꯦꯟ ꯑꯗꯥꯅꯤ
ꯑꯣ ꯐꯥꯏꯚ ꯊꯥꯔꯇꯤꯗꯁꯨ ꯂꯩꯥꯏꯌꯦꯅꯦ ꯍꯌꯦꯡ
ꯇ꯭ꯔꯣ
ꯍꯌꯦꯡꯒꯤ ꯐꯥꯏꯚ ꯊꯥꯔꯇꯤꯔꯣ
ꯐꯥꯏꯚ
ꯐꯥꯏꯚ ꯑꯣ ꯀꯅꯥ ꯀꯅꯥꯒ꯭ꯔꯣ ꯑꯩ ꯀꯥꯎꯒꯦ
ꯏꯉꯉꯅꯤ ꯐꯔ ꯀꯗ ꯉꯗꯤ ꯌꯦꯡꯕꯗ ꯅꯨꯡꯉꯥꯏꯅꯤꯍꯦ ꯋꯥꯟ ꯊꯥꯔꯇꯤꯒꯤꯗꯣ ꯄꯖꯒ ꯅꯋꯩꯗ
ꯍꯣꯏ ꯍꯌꯦꯡꯁꯨ ꯑꯃꯨꯛ ꯄꯣꯔꯇꯨꯒꯥꯜꯒꯤ ꯂꯩꯌꯦ
ꯑꯁ ꯌꯦꯡꯗꯕ ꯌꯥꯗꯦ
ꯌꯦꯡꯉꯅꯤꯌꯦ ꯄꯣꯣꯔꯆꯨꯀꯥꯥꯎꯒꯤꯗꯤ ꯄꯆꯨꯀꯒ ꯕ꯭ꯔꯥꯖꯤꯜꯒꯤꯗꯤ
ꯄꯣꯣꯔꯇꯨꯒꯜꯗ ꯭ꯔꯔꯖꯜꯅꯅꯤ
ꯍꯣꯏ ꯅꯠꯇꯦ ꯅꯠꯇꯦ ꯄꯣꯔꯇꯨꯒꯥꯜꯒ ꯕ꯭ꯔꯥꯖꯤꯜ ꯁꯥꯟꯅꯕ ꯅꯨꯃꯤꯠꯇꯗꯤ ꯁꯣꯏꯕ ꯌꯥꯗꯦ ꯍꯥꯏꯕꯅꯤ
ꯑꯣ ꯑꯗꯨꯗꯤ ꯌꯦꯡꯕꯅꯤꯗ ꯍꯟꯗꯛꯇꯤ ꯄꯣꯣꯔꯇꯨꯒꯜ ꯋꯥ ꯁꯄꯦꯟ ꯃꯥꯂꯦ
ꯍꯣꯏ ꯍꯧꯖꯤꯛ ꯐꯥꯎꯕ ꯁ꯭ꯄꯦꯟ ꯇꯧꯔꯅꯤ ꯑ ꯇꯥꯟ ꯆꯥꯗ꯭ꯔꯗꯤ ꯖꯒꯥ ꯄꯣꯛꯅꯤ
ꯈꯣꯂꯤꯉ ꯃꯣꯏꯁꯦ ꯀꯃꯥꯏꯅ ꯇꯧꯕꯗꯣ ꯌꯥꯝ ꯍꯩꯕꯁꯨꯟꯇꯦ ꯈꯪꯗꯦ ꯍꯌꯦꯡ ꯅꯣꯡꯗꯤ ꯆꯨꯗꯣꯏ ꯃꯥꯜꯂꯤꯅꯦ
ꯎꯝ ꯉꯁꯤ ꯈꯔ ꯁꯥꯔꯦꯀꯣ
ꯍꯣꯏ
ꯉꯁꯤ ꯁꯥꯃꯟꯕꯒꯤ ꯍꯌꯦꯡ ꯆꯨꯗꯧ ꯃꯥꯜꯂꯦ
ꯎ
ꯉꯁꯤ ꯀꯥꯏ ꯀꯥꯏ ꯆꯂꯧꯒꯦ
ꯉꯁꯤꯗꯤ ꯌꯨꯝ ꯑꯗꯨꯝ ꯂꯩꯈꯩꯗ
ꯎꯝ
ꯊꯪꯖꯦ
ꯉꯥꯏ ꯏꯚꯤꯅꯤꯡꯗ ꯆꯥꯔꯖ ꯆꯠꯂꯨꯅꯦ
ꯑꯆꯥ ꯀꯃꯥꯏ ꯀꯃꯥꯏ ꯇꯧꯒꯦ ꯍꯥꯏꯗꯤ ꯁꯤꯠꯀꯨꯝꯕꯗꯤ ꯍꯥꯡꯉꯤꯕꯣ ꯁꯤꯠꯀꯨꯝꯕꯗꯤ ꯍꯥꯡꯉꯤꯕꯣ
ꯁ
ꯑꯝ
ꯍꯣꯁꯇꯦꯜꯒꯤꯔꯣ
ꯍꯣꯏ ꯍꯣꯏ
ꯍꯣꯏ ꯂꯩꯔꯤꯑ ꯂꯩꯔꯤꯑꯦ
ꯑꯗꯤ ꯃꯤ ꯁꯤꯔ ꯁꯪꯁꯔ ꯇꯧꯕꯅꯤ ꯃꯤꯁꯦ
ꯅꯦꯛꯁ ꯏꯌꯥꯔ ꯆꯪꯒꯦ ꯍꯥꯏꯔꯗꯤ ꯃꯇꯝ ꯋꯥꯠꯂꯤꯦꯗ
ꯋꯥꯖꯤꯕꯂꯤ
ꯍꯟꯗꯛꯆꯥꯡꯒꯤ ꯍꯥꯏꯔꯗꯤ ꯑꯗꯨꯝ ꯍꯧꯖꯤꯛꯇ ꯇꯧꯕ ꯌꯥꯔꯅꯤ
ꯎꯝ
ꯑ ꯂꯁꯤ ꯌꯥꯗꯣ ꯑꯣꯏꯅꯀꯣ
ꯅꯒꯔꯤ ꯍꯥ
ꯖꯅꯋꯥꯔꯤ ꯑꯗꯨꯗꯥꯏꯗ ꯆꯪꯒꯦꯅ
ꯍꯣꯏ ꯍꯥꯏꯗꯤ ꯈ꯭ꯔꯤꯁꯃꯥꯁ ꯍꯦꯛ ꯂꯣꯏꯔꯒ ꯆꯪꯕꯒꯨꯝꯕꯀꯣ
ꯍꯣꯏ ꯍꯣꯏ ꯍꯣꯏ ꯑꯗꯨꯁꯨ ꯌꯥꯏ ꯑꯗꯨ ꯈꯪꯗꯦꯅꯦ ꯚꯥꯏ ꯀꯔꯤꯔꯣ ꯃꯤꯅ ꯂꯣꯏ ꯔꯨꯝꯁꯤꯡꯗꯣ ꯂꯩꯈ꯭ꯔꯗꯤ ꯔꯨꯝ ꯑꯍꯥꯡꯕ ꯂꯩꯇ꯭ꯔꯗꯤꯀꯣ
ꯑꯝ
ꯑꯗꯨ ꯐꯔꯛꯇꯤ ꯇꯥꯗꯤ ꯇꯥꯑꯅꯤ ꯅꯪ ꯖꯅꯋꯥꯔꯤ ꯁ꯭ꯋꯥꯏꯗꯗꯤ ꯔꯨꯝ ꯍꯣꯏ ꯐ꯭ꯔꯤ ꯂꯩꯔꯗꯤ ꯔꯨꯝꯗꯣ ꯐ꯭ꯔꯤ ꯂꯩꯕ ꯔꯨꯝ ꯌꯥꯎꯔꯗꯤ ꯑꯗꯨꯝ ꯌꯥꯗꯤ ꯌꯥꯔꯦ
ꯑꯗꯨ ꯍꯧꯖꯤꯛꯇꯗꯤꯤ ꯍꯥꯏꯕ ꯌꯥꯔꯣꯏꯗ꯭ꯔꯣ
ꯍꯧꯖꯤꯛ
ꯍꯣꯏ ꯆꯪꯅꯤ ꯆꯪꯍꯟꯕꯤꯕ
ꯆꯪꯗꯤ ꯆꯪꯈꯤꯔꯣꯏꯌꯦ
ꯆꯪꯅꯤ ꯆꯪꯉꯅꯦꯕ ꯅꯦꯛꯁ ꯌꯔꯗꯤ
ꯍꯧꯖꯤꯛꯇꯤ ꯑꯁꯗ ꯍꯧꯖꯤꯛ ꯅꯪ ꯍꯥꯏꯔꯁꯨ ꯌꯥꯔꯣꯏꯅꯦ ꯅꯪ ꯍꯧꯖꯤꯛ ꯍꯥꯏꯔꯒ ꯍꯧꯖꯤꯛ ꯆꯪꯒꯗꯕꯅꯤꯅꯦ ꯃꯤꯅ ꯍꯥꯟꯅ ꯆꯪꯒꯅꯤꯕ ꯑꯗꯨꯣ ꯑꯅꯧꯕ ꯂꯥꯛꯄꯁꯤꯡꯗꯣ
ꯎꯝ
ꯑꯗꯨ ꯃꯣꯏꯅ ꯔꯨꯝꯁꯤꯡꯗꯣ ꯂꯧꯈ꯭ꯔꯅꯦꯕ ꯅꯪ ꯉꯥꯏꯍꯥꯛ ꯆꯪꯒꯦ ꯍꯥꯏꯔꯗꯤ ꯑꯗꯨꯝ ꯀꯦꯟꯁꯤꯜ ꯍꯥꯏꯔꯅꯤ ꯑꯦ ꯍꯪꯗꯤ ꯍꯥꯡꯗ꯭ꯔꯦꯀꯣ ꯅꯪ ꯆꯪꯒꯦ ꯍꯥꯏꯔꯗꯤ ꯍꯥꯡꯕꯤꯒꯦ ꯍꯥꯏꯔꯅꯦ
ꯍꯪꯕꯤꯔꯝꯕ ꯌꯥꯒꯗ꯭ꯔꯣ ꯚꯥꯏ
ꯅꯪ ꯅꯦꯛꯁ ꯏꯌꯥꯔꯒꯤ ꯍꯪꯉꯣ ꯍꯥꯏꯔꯗꯤ ꯌꯥꯔꯣꯏ ꯑꯗꯨꯗ ꯍꯟꯗꯛꯀꯤ ꯑꯩ ꯑꯗꯨꯝ ꯌꯥꯅꯤ
ꯑꯠꯆꯥꯥ ꯅꯩꯁꯔꯒꯗꯤ ꯌꯥꯔꯣꯏꯕ
ꯍꯣꯏ ꯅꯪ ꯔꯨꯝꯗꯣ ꯀꯩꯅꯣ ꯔꯤꯖꯥꯞ ꯇꯧꯕ ꯌꯥꯔꯣꯏꯕ
ꯗꯨꯕꯥꯏꯅꯗꯤ ꯌꯥꯔꯣꯏꯕ ꯅꯠꯇ꯭ꯔꯥ
ꯎꯝ ꯅꯪꯅ ꯔꯣꯝꯗ ꯍꯥꯏꯕꯤꯔꯁꯨ ꯑꯅꯧꯕ ꯆꯪꯕꯁ ꯅ ꯔꯨꯝꯁꯤꯡꯗ ꯑꯗꯨꯝ ꯑꯣꯀꯨꯄꯥꯏ ꯇꯧꯔꯅꯦꯕ
ꯕꯤꯔꯅꯤ ꯍꯟꯗꯛ ꯂꯣꯏ ꯆꯪꯈ꯭ꯔꯗꯤ ꯀꯃꯥꯏꯅ ꯇꯧꯕ꯭ꯔꯣ
ꯅꯪ ꯂ ꯑꯣꯏꯅ ꯆꯪꯈ꯭ꯔꯗꯤ ꯅꯪ ꯃꯊꯪ ꯆꯍꯤꯗꯕꯨ ꯉꯥꯏꯞ ꯇꯥꯕ ꯃꯊꯪ ꯆꯍꯤ ꯍꯧꯖꯤꯛꯀꯤ ꯃꯇꯝꯗꯨ
ꯎꯝ
ꯃꯇꯝꯁꯦ ꯈꯪꯍꯧꯗꯗ ꯑꯗꯨꯝ ꯈꯪꯍꯧꯗꯅ ꯂꯥꯛꯀꯅꯤꯗ ꯃꯇꯝꯗꯤ ꯊꯨꯕꯅꯦꯕ ꯍꯥ
ꯃꯣꯏ ꯊꯣꯛꯄ ꯂꯩꯇ꯭ꯔꯣꯕ
ꯊꯣꯛꯄ ꯌꯥꯝ ꯆꯠꯈ꯭ꯔꯦ ꯊꯣꯛꯄ ꯌꯥꯝ ꯂꯩꯕꯅꯦ ꯍꯧꯖꯤꯛꯁꯦ ꯔꯨꯝ ꯈꯔꯗꯤ ꯍꯥꯡꯉꯦꯕ ꯐ꯭ꯔꯤ ꯂꯩꯔꯦꯕ
ꯎꯝ
ꯑꯗꯨ ꯑꯗꯨ ꯂꯩꯔꯀꯥꯟꯗ ꯅꯪ ꯆꯪꯒꯦ ꯍꯥꯏꯔꯗꯤ ꯆꯪꯕ ꯌꯥꯔꯦ ꯍꯥꯏꯕꯅꯤꯗ ꯅꯪ ꯆꯪꯉꯦ ꯍꯥꯏꯔꯗꯤ ꯑꯒꯥꯁꯇ ꯑꯣꯏꯅ ꯆꯪꯉꯨꯗ ꯍꯟꯗꯛ ꯆꯪꯉꯦ ꯍꯥꯏꯔꯗꯤ ꯍꯟꯗꯛ ꯍꯧꯖꯤꯛ ꯁꯤ ꯊꯥꯗꯤ ꯁꯝꯃꯔ ꯚꯦꯀꯦꯁꯟꯁꯨ ꯄꯤꯗꯣꯏꯅꯦꯕ ꯅ
ꯎꯝ ꯎꯝ
ꯑꯖꯅꯤ
ꯑ ꯃꯣꯏ ꯍꯟꯗꯛ ꯑꯅꯝꯕ ꯊꯣꯛꯈ꯭ꯔꯦꯕ
ꯎꯝ
ꯎꯝ ꯑꯗꯨꯗꯤ ꯀꯩꯅꯣ ꯇꯧꯕ ꯇꯥꯔꯦ ꯑꯗꯨꯗꯤ
ꯑꯦ
ꯅꯦꯛꯁꯔ ꯉꯥꯏꯔꯗꯤ ꯑꯃꯨꯛ ꯖꯨꯟ ꯉꯥꯏꯕ ꯇꯥꯕ
ꯍꯣꯏꯖꯣꯟꯒꯥꯏ ꯇ ꯍꯪꯉꯥꯎ ꯑꯗꯨꯅ ꯂꯥꯛꯥꯛꯅꯤꯗꯗꯣ
ꯍꯥ
ꯃꯇꯝꯁꯦ ꯈꯪꯍꯧꯗꯅ ꯑꯗꯨꯝ ꯂꯥꯛꯀꯅꯦꯕ
ꯎꯝ ꯑꯗꯨꯕꯨ ꯑꯩꯗꯤ ꯅꯦꯛꯁ ꯏꯌꯥꯔꯗꯤ ꯆꯪꯗꯕ ꯌꯥꯗꯦꯕ ꯖꯅꯋꯥꯔꯤ ꯑꯗꯨꯋꯥꯏꯗ ꯆꯪꯗꯧꯕ ꯌꯥꯗꯕ
ꯖꯅꯋꯥꯔꯤ ꯑꯗꯨꯋꯥꯏꯗꯗꯤ ꯈꯪꯗ꯭ꯔꯦꯅꯦ ꯐꯔꯛ ꯇꯥꯅꯤꯅꯦ ꯍꯣꯏ ꯔꯨꯝꯗꯣ ꯑꯍꯥꯡꯕ ꯂꯩꯔꯗꯤ ꯑꯗꯨꯝ
ꯅꯤ ꯋꯥꯣ ꯑꯁ ꯍꯟꯗꯛ ꯐ꯭ꯔꯦꯁꯔꯁꯤꯡꯗꯣ ꯂꯣꯏ ꯂꯥꯛꯇꯣꯏ ꯃꯥꯜꯜꯂꯤꯦꯅꯦ